ꯎꯝ ꯍꯜꯂꯣ ꯎꯝ ꯀꯩꯗꯧꯔꯤꯒꯦ
ꯁꯨꯝ ꯐꯝꯃꯝꯕꯅꯦ ꯆꯥ ꯇꯣꯛꯑꯒ ꯅꯪꯗꯦ
ꯑꯩ ꯑꯩꯁꯨ ꯔꯤ ꯄꯥꯁꯦꯂ ꯇꯧꯕꯧꯕꯅꯦ ꯐꯅꯤ ꯆꯦꯒ ꯅꯪꯒꯤ ꯃꯦꯁꯦꯖ ꯂꯩꯒꯃꯦ
ꯑꯣ
ꯇ ꯇꯧꯒꯗꯕ ꯉꯥꯡꯒꯗꯕꯁꯨ ꯍꯥꯟꯅ ꯉꯥꯡꯊꯣꯛꯑꯒ ꯒ꯭ꯌꯥꯟ ꯇꯥꯅ ꯍꯣꯔꯦꯟ ꯃꯨꯛ ꯄꯁꯤꯔ ꯂꯩꯕ
ꯍꯕꯗꯤ ꯍ ꯆꯔꯦ ꯋꯥꯈꯜ ꯃꯥꯟꯅꯕꯒꯤ ꯆꯥꯡꯁꯦ
ꯀꯩ ꯃꯊꯦꯜꯅꯦꯕ
ꯉꯁꯤ ꯊꯥꯎ ꯃꯅꯥ ꯆꯝꯊꯣꯡ ꯑꯃ ꯆꯥꯔꯦ ꯑꯗꯨꯒ ꯍꯋꯥꯏ ꯑꯁꯥꯡꯕꯤꯒ ꯑꯂꯨꯒ ꯀꯥꯡꯉꯧ ꯑꯃ ꯇꯧꯔꯦ ꯅꯗ
ꯏꯔꯣꯟꯕ ꯑꯣꯏꯅ ꯆꯥꯔꯦ
ꯀꯩ ꯏꯔꯣꯟꯕꯅꯣ
ꯑꯂꯨ ꯑꯂꯨꯒ ꯀꯩ ꯀꯩꯅꯣꯅꯦ ꯊꯝꯕꯗꯣ ꯑꯂꯨꯅꯦꯗ
ꯌꯥꯝ ꯆꯥꯕ꯭ꯔꯣ
ꯎꯝ ꯍꯣꯏ ꯌꯥꯝꯅ ꯆꯥꯕꯤꯈ꯭ꯔꯦ
ꯎꯝ
ꯉꯁꯥꯏ ꯍꯜꯂꯛꯄꯗ ꯆꯨꯖꯥꯛ ꯃꯁꯨꯁꯥꯔꯨꯕꯒꯤ ꯑꯗꯨꯅ ꯄꯨꯛ ꯊꯟꯕꯒꯤꯃꯛꯇꯤ ꯅꯠꯇꯦ ꯑꯗꯨꯕꯨ
ꯑꯥ
ꯈꯔ ꯊꯥꯔꯨꯕꯒꯤ ꯑꯦꯄꯤꯇꯥꯏꯠꯁꯇꯣ ꯌꯥꯝ ꯂꯩꯇꯕ
ꯑꯣ
ꯆꯥ ꯄꯨꯗꯤ ꯆ ꯑꯗꯨ
ꯎꯝ
ꯏꯟꯁꯥꯡ ꯍꯥꯎꯕꯗꯧꯅ ꯌꯥꯝꯃꯗꯤ ꯆꯥꯗ꯭ꯔꯦꯗ ꯑꯗꯣ ꯑꯁ ꯍꯧꯖꯤꯛ ꯅꯪꯅ ꯂꯩꯕꯤꯕ ꯊꯨꯝꯕ ꯕꯨꯖꯤꯌꯥꯗ ꯑꯃꯨꯛ ꯆꯥꯔꯒ ꯐꯔ ꯊꯝꯈ꯭ꯔꯦ ꯑꯗꯨꯗꯤ
ꯎꯝ
ꯋꯥꯕ ꯑꯃ ꯐꯥꯎꯔꯦ ꯁꯔꯨ ꯑꯣꯏꯔꯦ
ꯎ
ꯏꯗꯤ ꯂꯤꯞꯁꯇꯤꯛ ꯌꯎꯔ ꯀꯣꯗꯗ ꯍꯔꯥꯎꯥꯎꯔꯤꯉꯅꯦ
ꯁꯤꯛꯇꯥ ꯏꯔꯣꯅ ꯐꯤꯔꯦꯅ ꯑ
ꯎꯝ
ꯎ
ꯑꯩ ꯑꯩ ꯊꯑꯣꯏꯅ ꯍꯥꯞꯄꯗꯤ ꯅꯠꯇꯦꯦ ꯈꯥꯎꯗꯀꯣ
ꯎꯝ
ꯍꯥꯞꯄꯅꯦꯕ ꯑꯩ ꯌꯨꯝꯗꯒꯤ ꯄꯨꯕꯅꯦꯅ ꯕꯤꯁꯀꯤꯠꯇ ꯑꯗꯣ ꯕꯤꯁꯀꯤꯠꯀꯤ ꯄ꯭ꯂꯥꯁꯇꯤꯛꯇꯣ ꯑꯩ ꯀꯤꯁꯤꯟꯕꯤꯗꯕꯅꯦꯕ
ꯎꯝ
ꯑꯗꯨꯒꯤꯖꯤꯛꯇꯪꯈ꯭ꯔ ꯃꯥꯜꯜꯂꯤꯦ
ꯕꯤꯁꯀꯤꯠꯁꯨ ꯌꯥꯝ ꯍꯥꯞꯄꯤꯔꯦ ꯍꯥꯏꯗꯤ ꯌꯥꯝꯃꯁꯨ ꯂꯨꯝꯃꯦ ꯌꯦꯡꯉꯀꯥꯟꯗ ꯍꯩ ꯃꯍꯤꯁꯨ ꯂꯩꯔꯝꯃꯦ
ꯍ ꯃꯍꯤꯗꯣ ꯑꯩ ꯑꯩꯗꯤ ꯅꯪ ꯂꯧ ꯁꯨꯈꯤꯅꯦ ꯈꯟꯕꯀꯣ ꯑꯗ ꯊꯛꯁꯅꯣꯅ ꯊꯝꯕꯤꯕꯅꯦ ꯀꯣꯛ ꯍꯥꯟꯅ ꯀꯣꯛ ꯂꯧꯕꯅꯦ ꯑꯗꯨ ꯏꯪꯗꯕ ꯑꯗꯣ ꯀꯣꯛꯇꯤ ꯏꯪꯗ꯭ꯔꯗꯤ ꯍꯥꯎꯇꯦꯗꯅ
ꯎꯝ
ꯃꯩ ꯂꯥꯛꯄꯗꯣ ꯀꯨꯏꯗ꯭ꯔꯤꯌꯦ ꯍꯥꯏꯕꯗꯤ ꯏꯪꯗꯦ ꯍꯥꯏꯕ ꯑꯗꯨ ꯃꯖꯥꯒꯨꯝꯕꯁꯤꯗꯤ ꯀꯌꯥ ꯊꯣꯏꯅ ꯏꯪꯗ꯭ꯔꯁꯨ ꯑꯗꯨꯝ ꯊꯛꯄꯗꯣ ꯈꯔ ꯐꯩꯌꯦꯕꯒꯨꯝ ꯇꯧꯋꯦꯅ ꯃꯖꯥ ꯑꯣꯏꯅ ꯍꯥꯞ
ꯁꯤ ꯃꯇꯥꯡꯗꯗꯤ ꯍꯩꯔꯦ
ꯁꯃꯣꯁꯥ ꯁꯂꯣꯚꯤꯒ ꯇꯧꯕꯉꯨꯀꯣ ꯆꯤꯦꯟ ꯁꯃꯣꯁꯥꯗ ꯑꯗꯨꯗ ꯂꯩꯏ ꯇꯔ ꯅꯍꯥꯏꯕꯣ
ꯑꯗꯨ ꯑꯗꯨꯗ ꯀꯥꯕ꯭ꯔꯣ ꯍꯥꯏꯁꯦ
ꯀꯥꯗꯦ ꯀꯥꯕꯨꯗꯤ ꯀꯥꯗꯦ ꯐꯣꯟ ꯇꯧꯕ ꯐꯣꯟ ꯅꯝꯕꯔ ꯂꯩꯌꯦꯕ
ꯑꯥ ꯀꯅꯥ ꯈꯪꯅꯕ ꯂꯩꯒꯦꯅꯤ ꯑꯩꯈꯣꯏ ꯑꯩꯈꯣꯏꯅꯤ ꯀꯥꯕ ꯃꯐꯝꯗꯨꯔꯣ
ꯑꯗꯨꯝ ꯍꯥꯀꯨꯝꯗꯣ ꯌꯥꯝ ꯇꯣꯏꯌꯦꯕꯀꯣ ꯍꯥꯥꯛꯀꯨꯝꯗꯣ ꯍꯞꯇꯥ ꯈꯨꯗꯤꯡ ꯍꯞꯇꯥ ꯈꯨꯗꯤꯡ ꯑꯣꯏꯔꯝꯅꯤ ꯆꯪꯕ ꯑꯩꯈꯣꯏ ꯑꯗꯨꯗ
ꯎꯝ
ꯑꯗꯨꯒꯤ ꯑꯗꯨꯝ ꯁꯛꯄꯨꯗꯤ ꯈꯪꯅꯔꯒ ꯅꯝꯕꯔ ꯑꯗꯨꯗꯤ ꯀꯣꯟꯅ ꯂꯧꯕꯅꯤꯗ ꯑꯩꯐꯗ ꯃꯍ ꯍ ꯃꯌꯥ ꯍꯟꯅ
ꯎꯝ ꯃꯁꯥꯂꯥꯗꯨꯁꯨ ꯍꯪꯉꯨꯍꯦꯅꯦ
ꯑꯣ ꯑꯗꯨꯗꯣ ꯑꯗꯨ ꯅꯨꯄꯤꯗꯣ ꯂꯥꯛꯇ꯭ꯔꯤꯌꯦ ꯑꯩꯅ ꯍꯪꯒꯗꯕ ꯍꯥꯄꯤꯤꯗ
ꯑꯗꯨ ꯕꯖꯥꯔꯗ ꯂꯩꯕ ꯌꯥꯕ ꯄꯣꯠ ꯑꯣꯏꯔꯗꯤ
ꯎꯝ
ꯌꯦꯡꯁꯤ ꯇꯧꯕꯅꯤꯗ ꯊꯛꯄꯕꯨꯗꯤ ꯅꯨꯡꯉꯥꯏꯕ ꯃꯃꯟꯗꯨ ꯌꯦꯡꯉꯣꯅꯦ ꯈꯜꯂꯣꯏ ꯅꯪꯁꯨ
ꯍꯣꯏ
ꯁꯚꯦꯟꯇꯤ ꯔꯨꯄꯤꯁ ꯌꯥꯡꯈꯩ
ꯌꯥꯡꯈꯩ ꯐꯥꯎ ꯆꯪꯗꯕ ꯄꯣꯠꯇꯨꯗ ꯅꯠꯇ꯭ꯔꯥ
ꯄꯣꯠꯅꯤ ꯍꯣꯏ
ꯁꯤ ꯃ ꯉꯥꯏꯔꯦꯅꯦ ꯀꯔꯕꯥꯔ ꯍꯥꯏꯁꯦ
ꯃꯊꯪꯗꯗꯤ ꯑꯩꯈꯣꯏꯒꯤ ꯄꯨꯔꯒ ꯆꯪꯗꯣꯏꯅꯤ
ꯑꯥ
ꯀꯣꯀꯥ ꯀꯣꯂꯥ ꯀꯣꯀꯥ ꯭ꯂꯥꯁ ꯑ ꯐꯔ ꯑꯣꯏꯍꯦ
ꯑ ꯑꯗꯨꯒ ꯑ ꯣꯁ ꯃꯣꯏꯒꯤ ꯆꯤꯛꯀꯟ ꯋꯤꯡꯁ ꯈ ꯑꯃ ꯑꯣꯗꯔ ꯇꯧꯔꯕ
ꯎꯝ ꯑꯗꯨꯒ ꯀꯀ ꯀꯣꯂꯥ ꯑꯗꯨꯒ ꯃꯔꯣꯏꯗ ꯄꯨꯔꯛꯑꯒ ꯒ꯭ꯂꯥꯁ ꯑꯃꯅꯤ ꯂꯣꯏꯔꯣꯏꯅꯦ
ꯌꯥꯏꯅꯦ ꯑꯗꯨꯁꯨꯣ ꯉꯁꯤꯗꯤ ꯀꯝꯗꯧꯒꯦ ꯊꯕꯛ ꯁꯨꯕ ꯅꯨꯡꯉꯥꯏꯕ꯭ꯔꯣ
ꯉꯁꯤ ꯊꯕꯛ ꯁꯨꯗꯕꯒ ꯃꯅꯔꯦꯗ ꯑꯩꯁꯦ ꯂꯧꯔꯤ ꯇꯩꯕ ꯂꯧꯍꯣꯟ ꯐꯣꯏꯕ ꯀꯩꯅꯣ ꯎꯝ ꯚꯦꯟ ꯇꯧꯔꯒ ꯊꯕꯛ ꯁꯨꯖꯤ ꯀꯌꯥꯝ ꯄꯥꯝꯗꯕ
ꯎꯝ
ꯇꯥꯜꯂꯤꯉꯩꯁꯤꯗ ꯏꯌꯥꯝꯕꯅ ꯑꯉꯥꯡ ꯃꯆꯥꯁꯤꯡ ꯀꯧꯔꯛꯑꯒ ꯇꯧꯕꯅꯤꯅ
ꯎꯝ
ꯃꯣꯏꯒꯤ ꯃꯄꯥꯅ ꯊꯕꯛ ꯂꯩꯊꯣꯛ ꯂꯩꯊꯣꯛꯑꯒ ꯐꯝꯃꯤ
ꯎꯝ ꯌꯥꯝ ꯅꯨꯡꯉꯥꯏꯈ꯭ꯔꯦ
ꯈꯔꯄꯨꯗꯤ ꯁꯨꯑꯦ ꯑꯗ ꯃꯣꯏ ꯆꯪꯉꯀꯥꯟꯗ ꯑꯉꯥꯡꯁꯤꯡꯗꯣ ꯇ ꯄ ꯍꯩ ꯆ ꯉꯥꯛꯇꯅꯦꯕ ꯑꯉꯥꯡ ꯀ꯭ꯂꯥꯁ ꯐꯣꯔ ꯐꯥꯏꯚ ꯀꯥꯕ ꯉꯥꯛꯇꯅꯦꯕ
ꯑꯣ
ꯇꯩꯗꯤ ꯇꯩꯔꯦ ꯑꯗꯨ ꯑ ꯇꯨꯄꯤꯗꯧꯅ ꯏꯁꯤꯡ ꯆꯨꯞꯇꯅꯕ ꯇꯩꯕꯅꯦꯕ ꯇꯥꯏꯕꯕꯨꯗꯤ ꯑꯩꯈꯣꯏꯅ ꯋꯥꯡꯅꯕ ꯆꯥꯎꯅꯕ ꯇꯩꯔꯦ
ꯑꯣ
ꯎ ꯐꯖꯅ ꯇꯩꯁꯤ ꯃꯅꯤ ꯇꯪ ꯉꯥꯏꯔꯦ ꯍꯥꯏ ꯍꯉꯥꯡ ꯉ ꯑꯇꯩ ꯑꯣꯏꯕꯅꯤꯅ
ꯎꯝ
ꯊ ꯍꯏ ꯈꯔ ꯎꯕꯀꯣ ꯟꯗꯛ ꯊꯔꯣꯏꯅ ꯈꯨꯠꯂꯛꯗꯤ ꯈꯨꯠꯇ ꯆꯟꯗ꯭ꯔꯥ ꯄꯥꯏ ꯆꯜꯂꯛꯇꯕꯒꯤ
ꯑꯣ
ꯅꯅ ꯄꯥ ꯄ꯭ꯂꯥꯁꯇꯤꯛ ꯂꯧꯕ ꯆꯠꯂ ꯊꯥꯔꯒꯦ
ꯑ
ꯅꯍꯥꯟ ꯑꯩꯁꯨ ꯈꯨꯟꯕꯅꯦ ꯑꯩ ꯌꯥꯝꯅ ꯐꯪꯉꯦ ꯑꯗꯨꯒꯤ ꯂꯧꯔꯤꯗꯨꯗ ꯑꯗꯨꯒꯤ ꯖꯒꯥꯗꯨꯗ ꯑꯃꯨꯛ ꯂꯩꯕ꯭ꯔꯥ ꯂꯥꯛꯑꯒ ꯂꯩꯇꯕ ꯑꯝꯕ ꯇꯣꯞꯄꯔ ꯍꯥꯏꯔ ꯑꯃꯨ ꯈꯂꯦ ꯑꯗꯨ ꯄꯨꯕ ꯀꯥ ꯑꯣꯏꯔꯤꯅꯦ ꯊꯝꯃꯣ ꯈꯔ ꯂꯧꯗ ꯄ꯭ꯂꯥꯁꯇꯤꯛꯇ
ꯗꯁꯥꯏꯟ
ꯍꯌꯦꯡ ꯑꯃꯨꯛ ꯂꯧꯔꯅꯤ ꯃꯣꯏ ꯆ ꯆꯥꯔꯝꯗ꯭ꯔꯗꯤ
ꯑ ꯆꯂꯕꯗꯤ ꯍꯥꯎꯕ꯭ꯔꯣ ꯍꯪꯉꯣ ꯆꯔ ꯃꯗꯤ
ꯑꯩ ꯑꯩꯕꯨꯗꯤ ꯀꯌꯥ ꯍꯥꯏꯅꯗꯦꯗ ꯆꯥꯅꯤꯡꯕ ꯐꯥꯎꯗꯦꯗ ꯇꯔꯣꯏꯅꯦ
ꯍꯥꯎꯔꯤꯗꯨ ꯍꯥꯎꯗ꯭ꯔꯅꯦ
ꯍꯧꯕ ꯅꯨꯃꯤꯠ ꯂꯩ ꯍꯥꯎꯗꯕ ꯅꯨꯃꯤꯠ ꯂꯩ ꯍꯥꯏꯕꯥꯎ ꯂꯩꯗꯅ ꯑ ꯁꯤꯗꯤ ꯆꯥꯅꯤꯡꯉꯤꯍꯦ ꯍꯥꯏꯕꯒꯤ ꯋꯥꯈꯜꯗꯣ ꯄꯣꯛꯇꯦꯕ
ꯑ
ꯆꯥꯅꯤꯡꯗꯦ ꯍꯥꯏꯕ ꯅꯠꯇꯕꯀꯣ
ꯎꯝ
ꯑꯩꯁ ꯐꯦꯚꯣꯔꯔꯤꯠ ꯂꯩꯕ ꯃꯤ ꯅꯠꯇꯦꯅꯤ ꯃꯆꯨꯁꯨ ꯉꯁꯤ ꯃꯆꯨ ꯄꯥꯝꯃꯤ ꯍꯥꯏꯕ ꯂꯩꯇꯦ ꯍꯦꯔꯣ ꯍꯦꯔꯣꯏꯟ ꯑꯣꯏꯔꯁꯨ ꯁꯤ ꯍꯦꯔꯣ ꯄꯥꯝꯃꯤꯁꯦ ꯍꯦꯔꯣꯏꯟ ꯄꯥꯝꯃꯤꯁꯨ ꯂꯩꯇꯦ
ꯎꯝ
ꯀꯔꯝ ꯑ ꯏꯟꯁꯥꯡ ꯄꯥꯝꯕ꯭ꯔꯥꯁꯨ ꯈꯪꯗꯦ ꯑꯗꯨꯒ ꯃꯃꯤꯅꯤꯅꯦ
ꯑꯣ ꯑꯔꯣ ꯚꯥꯏꯗꯤ ꯐꯩꯌꯦ
ꯍꯧꯖꯤꯛ ꯐꯤꯐꯥ ꯋꯥꯔꯜ ꯀꯞ ꯀꯟꯅ ꯆꯠꯊꯔꯤ ꯅꯪꯅ ꯁꯞꯄꯣꯔꯠ ꯇꯧꯕ ꯇꯤ ꯀꯅꯥꯅꯣ ꯂꯩꯇꯦ
ꯎ ꯑꯁꯨ ꯂꯩꯥꯏꯇꯦ ꯑꯗꯨꯦ ꯑꯩꯗꯤ ꯅꯪꯗꯤ ꯌꯦ ꯇꯅꯦꯅ ꯂꯩꯐꯝꯗꯤ ꯊꯣꯛꯄꯅꯦ
ꯑꯩꯅꯗꯤ ꯑꯃꯕꯨ ꯑꯃꯕꯨ ꯁꯞꯄꯣꯔꯠ ꯇꯧꯔꯛꯀꯦ ꯍꯥꯏꯕ ꯅꯠꯇꯦꯗ ꯑꯁꯤ ꯃꯃꯤꯡ ꯆꯠꯄ ꯀꯟꯗ꯭ꯔꯔꯤ ꯃꯌꯥꯝꯗꯣ
ꯎꯝ
ꯁꯥꯟꯅꯕ꯭ꯔꯥ ꯑꯩꯅ ꯁꯞꯄꯣꯔꯠ ꯇꯧ ꯇꯧꯗꯕꯒꯤ ꯋꯥ ꯅꯠꯇꯦꯗ ꯃꯣꯏꯅ ꯁꯥꯟꯅꯔꯛꯏꯕꯗꯣ ꯁꯔꯨꯛ ꯌꯥꯎꯅꯤꯡꯕ ꯍꯥꯏꯇꯥꯔꯦ ꯌꯦꯡꯉꯒ
ꯎꯝ
ꯃꯃꯤꯡ ꯆꯠꯄ ꯆꯠꯄ
ꯎꯝ
ꯃꯌꯥꯝꯗ ꯀꯟꯇ꯭ꯔꯤ ꯃꯆꯥ ꯃꯆꯥꯒ ꯁꯥꯟꯅꯥꯅꯕꯠꯇ ꯀꯃꯥꯏꯅ ꯇꯧꯕ꯭ꯔꯥ ꯌꯦꯡꯕꯅꯦ ꯉꯁꯤꯁꯨ ꯑꯃꯨꯛ ꯌꯦꯡꯒꯦ ꯉꯁꯤꯁꯨ ꯃꯃꯤꯡ ꯆꯠꯄ ꯀꯟꯇ꯭ꯔꯤ ꯑꯅꯤ ꯆꯅꯥꯗꯒꯦ
ꯄꯨꯡ ꯀꯌꯥꯗꯅꯣ
ꯔꯣ ꯃꯈꯥꯏ
ꯎꯝ ꯄꯥꯗꯧꯔꯅ ꯁꯤꯗꯗꯒꯤ
ꯍꯥ
ꯃꯤꯠ ꯄꯥꯡꯗꯧꯔꯤꯅꯦ ꯉꯁꯤꯗꯤ ꯃꯤꯠꯀꯤ ꯃꯊꯧꯁꯦ ꯐꯖꯅ ꯇꯧꯗꯧꯔꯤꯌꯦ
ꯈꯪꯗꯦ ꯌꯦꯡ ꯍꯧꯧꯔꯀꯥꯟꯗ ꯇꯨꯝꯅꯤꯡꯉ ꯇꯨꯝꯊꯣꯛꯄ ꯑꯗꯨꯃꯥꯏꯅ ꯇꯧꯋꯦ ꯅꯍꯥꯟꯁꯨ ꯇꯨꯝꯊꯣꯛꯄ ꯃꯥꯜꯂꯦꯕ
ꯎꯝ
ꯒꯟ ꯑꯌꯨꯛ ꯍꯧꯒꯠꯂꯀꯥꯟꯗ ꯑꯃꯨꯛ ꯄ꯭ꯂꯦ ꯑꯃꯁꯦ ꯆꯠꯠꯇ ꯂꯩꯔꯝꯃꯤ ꯑꯗꯨ ꯑꯣꯏꯅ ꯌꯦꯡꯉꯤ ꯍꯧꯒꯠꯂꯛꯀꯥꯟꯗ ꯃꯤꯤꯛꯀꯞ ꯊꯣꯛꯂꯛꯄ ꯃꯇꯝꯗ ꯍꯥꯏꯗꯤ ꯆꯦꯅꯦꯜꯗꯣ ꯆꯦꯟꯖ ꯇꯧ ꯇꯤꯚꯗ ꯊꯝꯃꯒ ꯑꯗꯨꯝ ꯇꯨꯝꯈ꯭ꯔꯕꯅꯤꯅꯀꯣ ꯑꯗꯨꯒꯤ ꯆꯦꯅꯦꯜ ꯑꯃꯨꯛ ꯂꯥꯛꯄꯗ
ꯎꯝ
ꯑꯁꯤ ꯑꯃꯨꯛ ꯇꯧꯔꯤꯁꯦ ꯍꯥꯏꯂꯥꯏꯠ ꯑꯣꯏꯕ꯭ꯔꯥ ꯦꯚꯤꯌꯨ ꯑꯣꯏꯕ꯭ꯔꯥ ꯍꯥꯏꯔꯒ ꯂꯥꯏꯚꯇ ꯑꯣꯏꯔꯝꯃꯦ
ꯑꯣ
ꯃꯥꯣꯏꯒꯤ ꯃꯈꯣꯟꯗ ꯃꯌꯥꯝꯅ ꯁꯥꯎꯕ ꯑ ꯃꯌꯥꯝꯅ ꯂꯥꯎꯕꯜꯗꯣ ꯇꯨꯝꯕ ꯅꯨꯡꯉꯥꯏꯕ ꯃꯈꯣꯟꯅꯦꯕ ꯑꯗꯨꯅ ꯑꯁ ꯇꯣꯝꯗ ꯌꯦꯡꯉꯗꯤ ꯇ ꯇ ꯃꯅꯤꯃꯛ ꯀꯟꯅ ꯁꯥꯟꯅꯔ ꯐꯖꯔꯦ ꯑꯗꯨꯕꯨ ꯑꯃꯅ ꯁꯣꯜꯂꯒ ꯑꯃꯅ ꯀꯜꯂꯔꯤꯀꯣ ꯉꯝꯈ꯭ꯔꯅꯤ ꯀꯥ ꯈꯥꯡꯪꯈ꯭ꯔꯗꯤ ꯏꯟꯇ꯭ꯔꯦꯁꯦ ꯇꯜꯃꯅꯤꯗ
ꯎꯝ
ꯅꯪꯒꯤ ꯇꯥꯛꯁ ꯂꯣꯏꯔꯦ ꯍꯥꯏꯁꯤꯕꯨ ꯀꯩꯒꯤꯅꯣꯅꯦ ꯑꯅꯧꯕ ꯂꯥꯛꯇ꯭ꯔꯤꯔꯣ ꯑꯣ ꯑꯣ ꯈꯪꯉꯦ ꯈꯪꯉꯦ ꯑꯩꯒꯤ ꯅꯝꯕꯔꯗꯣ ꯌꯥꯔꯑꯕꯀꯣ
ꯍꯌꯦꯡ ꯍꯌꯦꯡꯁꯨ ꯑꯃꯨꯛꯀ ꯂꯧ ꯀꯨꯝꯗꯣꯏꯔ
ꯍ
ꯀꯅꯥ ꯀꯅꯥ ꯆꯠꯠꯇꯣꯏꯅꯣ
ꯌꯦꯡꯗꯤ ꯏꯇꯣꯝꯇ ꯑꯣꯏꯅꯤ
ꯂꯩꯗꯤ ꯅꯣꯏꯗ ꯑꯩꯈꯣꯏꯗꯤ
ꯃꯣꯏꯗꯤ ꯂꯩꯅꯤ ꯃꯣꯏ ꯃꯌꯨꯝꯅꯤꯅ ꯂꯩꯒꯅꯤ ꯂꯧꯧꯏ ꯍꯤꯗꯥꯛ ꯀꯥꯞꯀꯦ
ꯑ
ꯑꯁꯤ ꯀꯕꯨ